ꯑꯣ
ꯍꯜꯂꯣ
ꯑꯣ ꯇꯥꯔꯦ ꯇꯥꯔꯦ ꯀꯇꯧ ꯑꯣꯏꯔꯨꯕꯤꯅꯣ
ꯁꯨꯝ ꯂꯩꯔꯝꯃꯤꯅꯦ ꯅꯪꯗꯤ
ꯑꯩ ꯁꯄꯣꯠ ꯈꯣꯏꯔꯒ ꯊꯕꯛ ꯍꯜꯂꯛꯇ ꯉꯥꯏꯔꯤ
ꯑꯁ ꯏꯇꯥꯎꯁꯦ ꯊꯕꯛ ꯌꯥꯝ ꯐꯩ ꯇ ꯍꯧꯖꯤꯛꯀꯥꯟ
ꯍꯧꯁꯦ ꯂꯧ ꯆꯤꯡꯒꯤ ꯃꯇꯝ ꯑꯣꯏꯕꯅꯤ ꯅꯕ ꯑꯩꯏ ꯇꯦꯛꯇꯔ ꯑꯃꯨꯛꯁꯨ ꯈꯣꯏꯕꯗꯣ ꯉꯝꯗ꯭ꯔꯦ ꯑꯗꯨꯅ ꯁꯟ ꯈꯔ ꯊꯥꯗꯣꯛꯑꯒ ꯁꯝꯄꯣꯏ ꯈꯣꯏꯔ ꯀꯥꯈꯠꯂꯛꯏ ꯅꯣꯡ ꯆꯤꯡꯒꯤ ꯐꯤꯕꯝꯁꯨ ꯐꯠꯇꯕꯅꯤꯅꯕ ꯍꯟꯗꯛ ꯇꯤ ꯂꯧꯁꯤꯁꯨ ꯀꯌꯥ ꯐꯖꯗꯧ ꯃꯥꯟꯗ꯭ꯔꯦ
ꯆꯨꯝꯃꯤꯅꯦ ꯆꯨꯝꯃꯤꯅꯦ ꯑꯗꯨꯗꯤ ꯅꯣꯡꯁꯦ ꯌꯥꯝ ꯊꯦꯡꯉꯤꯅꯦ ꯑꯩ ꯁꯨꯝ ꯂꯩꯔꯝꯃꯤꯅꯤꯗ
ꯁꯨꯝ ꯅꯗ ꯁꯄꯨꯠ ꯈꯣꯏꯕ ꯌꯥꯎ ꯕꯗꯤ ꯀꯔꯤ ꯀꯥꯏ
ꯌꯥꯏ ꯑꯦ ꯑꯩꯅ ꯀꯧꯔꯛꯑꯣ ꯀꯩꯅꯣ ꯅꯪꯅ ꯆꯠꯂꯝꯗꯥꯏꯗ ꯍꯥꯏꯐꯦꯠ ꯅꯣꯡ ꯐꯥꯗꯣꯛ ꯌꯥꯎꯒꯦ ꯑꯩꯁꯨ ꯃꯤꯔꯦꯝ ꯑꯣꯏꯗꯣꯏ ꯁꯥꯔꯨꯛ
ꯆꯥꯛ ꯑꯦꯟ ꯁꯥꯡ ꯗꯤ ꯀꯔꯤ ꯀꯔꯤ ꯃꯊꯦꯜ ꯆꯥꯔꯕ ꯉꯁꯤꯒꯤꯗꯤ
ꯑꯩ ꯉꯁꯤꯗꯤ ꯏꯔꯣꯝꯕ ꯇꯧꯁꯤꯜꯂ
ꯑꯣ ꯀꯩꯅꯣꯗꯤ ꯃꯃꯥꯡꯒꯤ ꯌꯥꯎꯁꯪ ꯃꯃꯥꯡꯒꯤ ꯌꯥꯎꯁꯪ ꯅꯠꯇꯦ ꯌꯥꯎꯁꯪ ꯈꯔ ꯀꯨꯏꯦ ꯃꯃꯥꯡ ꯀꯣꯟꯗꯣꯡꯕꯕꯨ ꯄꯤꯔꯦ ꯊꯥꯕꯜ ꯆꯣꯡꯕꯁ ꯅꯪ ꯌꯥꯎꯕ ꯅꯠꯇ꯭ꯔꯣ
ꯑꯩ ꯌꯥꯎꯗꯌꯦ ꯑꯩ ꯌꯥꯎꯗꯦꯕꯣ ꯑꯗꯨꯝꯕꯗꯤ
ꯍꯎꯇꯕꯅꯦ ꯃꯣꯏꯒꯤ ꯑ ꯊꯥꯕꯜꯗꯨꯗ ꯆꯠꯂꯦ ꯑꯗꯨꯒ ꯂꯝꯄꯥꯛꯇꯨꯗ ꯕꯣꯔꯥ ꯆꯥ ꯂꯩꯔꯒ ꯍ ꯑꯗꯨꯕꯤ ꯐꯨꯊꯔꯛꯀꯦ ꯇꯧꯅꯤꯅꯦꯅꯦ ꯅꯥꯀꯟꯗꯒꯤ ꯅꯣꯡꯈꯠꯂꯛꯄꯗ ꯔꯥꯎꯟ ꯀꯣꯏꯁꯟ ꯂꯩꯔꯝꯃꯦ ꯃꯣꯏꯒꯤ ꯀꯣꯗꯣꯝꯄꯣꯛꯄꯤꯒꯤ ꯊꯥꯕꯜꯗꯨꯗ ꯑꯩꯈꯣꯏꯗꯤ ꯊꯥꯕꯟ ꯆꯣꯡꯕꯁꯨ ꯌꯥꯎꯗꯕꯅꯤꯅ ꯍꯩꯇꯝꯅ ꯑꯗꯨꯝ ꯅꯥꯀꯟꯗ ꯑꯩꯈꯣꯏꯒꯤ ꯂꯝꯄꯥꯛ ꯍꯦꯛ ꯅꯥꯀꯟꯗꯨꯗ ꯑꯩꯈꯣꯏꯒꯤ ꯕꯣꯔꯥ ꯈꯔ ꯆꯥꯔꯒ ꯑꯩꯈꯣꯏꯒꯤ ꯃꯤꯅꯔꯦꯜ ꯋꯥꯇꯔ ꯑꯩꯈꯣꯏꯒꯤ ꯏꯁꯤꯡ ꯂꯨꯄꯥ ꯃꯆꯥ ꯇꯔꯥ ꯄꯤꯕꯗꯣ ꯃꯆꯥ
ꯑ ꯑꯥ
ꯀꯟꯅ ꯊꯝꯃꯒ ꯕꯣꯔꯥ ꯆꯥꯔꯁꯦꯕ ꯑꯩꯈꯣꯏ ꯈꯔ ꯄꯨꯟꯁꯤꯜꯂꯒ ꯔꯥꯎꯟꯗꯨꯗ ꯃꯣꯏꯒꯤ ꯑꯗꯨꯒꯤ ꯂꯩꯀꯥꯏꯒꯤ ꯍꯅꯨ ꯈꯩꯗꯅ ꯈꯜꯂꯤꯁꯤꯅ ꯑꯩꯈꯣꯏꯁꯦ ꯑꯇꯧꯋꯥꯏ ꯂꯝꯄꯥꯛ ꯃꯁꯤꯁꯤꯗ ꯌꯨ ꯊꯛꯆꯜꯂꯁꯤꯅꯦꯕ ꯑꯩꯈꯣꯏꯒꯤ ꯕꯣꯔꯥ ꯆꯥꯔꯨꯔꯒ ꯅꯥꯀꯟꯗ ꯑꯣꯟꯊꯣꯔꯛꯄ ꯀꯥꯟꯁꯤꯗ ꯍꯅꯨꯕꯤ ꯃꯣꯏ ꯃꯔꯤꯃꯨꯛ ꯁꯨꯔꯝꯅꯤ ꯆꯩꯁꯦ ꯄꯥꯏꯔ ꯄꯥꯏꯔꯒ ꯑꯩꯈꯣꯏꯁꯦ ꯔꯥꯎꯟ ꯀꯣꯏꯁꯜꯂꯒ ꯂꯩꯔꯝꯕꯅꯦ ꯃꯤ ꯑꯗꯩꯗ ꯀꯩ ꯇꯧꯔꯤꯅꯣ ꯑꯗꯨꯗ ꯅꯣ ꯀꯩꯝ ꯇꯧꯗꯕꯤꯗ ꯀꯗꯧꯅꯣꯗꯨꯗ ꯅꯣꯏ ꯁꯤꯗ ꯌꯨ ꯊꯛꯆꯟꯕ ꯌꯥꯕ ꯈꯣꯠꯄ ꯍꯣꯏ ꯐ ꯅꯣꯏ ꯌꯨ ꯅꯠꯇꯦ ꯈꯣꯠꯇꯦ ꯍꯥꯏ ꯑꯗꯨꯏ ꯕꯣꯇꯜꯗꯨꯗꯤ ꯀꯩꯅꯣ ꯃꯝ ꯅꯪꯒꯤ ꯄꯤꯔꯛꯑꯣ ꯁꯥꯒꯣꯝ ꯃꯅꯝꯒ ꯑꯔꯣꯏꯕ ꯅꯝꯕꯤꯅꯦꯃꯤ ꯩ ꯑꯗꯨꯝ ꯆꯠꯇ꯭ꯔꯦ ꯑꯗꯨꯖꯤꯒꯤ ꯎꯐꯝꯗꯨꯃ ꯊꯤꯕꯥꯏ ꯀꯣꯟꯒꯤ ꯂꯝꯗꯨꯗꯤ ꯁꯥꯊꯤꯔꯦꯀꯣ
ꯐꯔꯛ ꯇꯥꯔꯦꯍꯦ ꯑꯗꯨꯗꯤ ꯃꯅꯝꯒ ꯅꯝꯃꯗꯤ ꯐꯖꯗꯣꯏ ꯅꯤꯅꯦ ꯑꯗꯨꯗꯦ
ꯌꯨꯕꯨꯗꯤ ꯊꯛꯇꯦ ꯃꯤ ꯑꯗꯨ ꯅꯨꯃꯤꯠꯇ ꯌꯨ ꯊꯛꯄ ꯅꯠꯇꯦ ꯍꯥꯏꯕ
ꯈꯜꯂꯣ ꯐꯖꯗꯣꯏꯅꯦ ꯍꯥꯏꯕ
ꯍꯣꯏ ꯑꯗꯨꯕꯨꯗꯤ
ꯍꯥꯍꯥ ꯍꯤꯍꯤ
ꯃꯣꯏꯁꯤꯒꯤ ꯁ꯭ꯋꯥꯏꯗ ꯂꯩꯔꯤꯕ ꯃꯌꯥꯡꯒꯩꯖꯦ ꯁ꯭ꯋꯥꯏ ꯂꯩ ꯃꯌꯥꯡꯈꯩꯁꯦ ꯃꯣꯏꯁꯤ ꯀꯩꯀꯩ ꯑꯣꯐꯤꯁ ꯀꯥꯕꯅꯣ ꯈꯪꯗꯦꯕꯀꯣ ꯕꯦꯛ ꯑꯃ ꯄꯥꯏꯔ ꯊꯣꯛꯈ꯭ꯔ ꯑꯗꯨꯒ ꯅꯨꯡꯗꯥꯡ ꯋꯥꯏꯔꯝꯒꯨꯝꯕꯗ ꯑꯗꯨꯝ ꯍꯟꯖꯜꯂꯛꯀꯅꯤꯕ ꯀꯝꯄꯦꯅꯤꯒꯤ ꯊꯕꯛ ꯈꯪ ꯀꯝꯄꯦꯅꯤꯒꯤ ꯊꯕꯛ ꯂ ꯀꯩꯅꯣ ꯀꯩ ꯀꯩꯅꯣ ꯈꯪꯗꯦ ꯃꯣꯏ ꯑꯗꯨ ꯁꯤꯗ ꯂꯩꯕ ꯃꯤꯈꯩꯁꯦ ꯑꯅꯝꯕꯅꯅ ꯍꯥꯏꯗꯤ ꯑꯣꯐꯤꯁꯀꯤ ꯊꯕꯛ ꯀꯥꯕ ꯉꯥꯛ ꯑꯣꯏꯔꯤꯗꯣ ꯑꯣꯐꯤꯁꯂ ꯅꯠꯇ꯭ꯔꯒ ꯀꯝꯄꯦꯅꯤꯒꯤ ꯊꯕꯛꯂ ꯀꯩꯅꯣꯗꯤ ꯈꯪꯗ꯭ꯔꯦ ꯑꯗꯣ ꯑꯗꯨꯝ ꯍꯥꯏꯗꯤ ꯕꯦꯒ ꯑꯃ ꯄꯥꯏꯔ ꯑꯗꯨꯝ ꯊꯣꯛꯈ꯭ꯔꯅꯤ ꯑꯗꯨꯝ ꯑꯗꯨ ꯁꯤ ꯂꯩ ꯖꯒꯥꯒꯩꯁꯤꯁꯨ ꯑꯗꯨꯝ ꯃꯁꯥꯒꯤ ꯑꯣꯏꯅ ꯌꯨꯝ ꯂꯩꯕꯗꯣ ꯑꯝꯇ ꯑꯣꯏꯗꯦꯕ ꯄꯥꯛꯅ ꯔꯦꯟ ꯉꯥꯛ ꯂꯩꯕꯗꯣ ꯍꯣꯏ ꯍꯣꯏ ꯍꯣꯏ ꯂꯩꯔꯤ ꯂꯩꯁꯤꯁꯨ ꯑꯗꯨꯝ ꯑꯅꯝꯕ ꯃꯁꯥꯒꯤ ꯌꯨꯝꯗꯒ ꯂꯩꯕ ꯑꯝ ꯑꯣꯏꯗꯅꯕꯗꯣ ꯔꯦꯟ ꯉꯥꯛ ꯑꯣꯏꯕꯗꯣ
ꯑꯣ ꯍꯣꯏ ꯊꯕꯛ ꯏꯪꯈꯥꯡꯒꯤ ꯉꯥꯛꯇ ꯑꯣꯏꯅ ꯂꯩꯅꯕ ꯑꯣꯏꯔꯝꯃꯅꯤꯅꯦ ꯑꯗꯨꯏꯅꯤꯅꯦ
ꯍꯣꯏ ꯍꯣꯏ ꯃꯄꯥꯟ ꯂꯝꯗ ꯊꯕꯛ ꯐꯪꯕꯕꯁꯤꯗꯤ ꯅꯝ ꯑꯃꯔꯣꯝꯗꯗꯤ ꯂꯥꯏꯕ ꯖꯥꯠꯅꯤꯗ ꯂꯥꯏꯕ ꯍꯥꯏꯁꯤꯗꯤ ꯑꯩꯈꯣꯏꯒꯤ ꯀꯝꯄꯦꯅꯤꯒꯤ ꯊꯕꯛꯀꯨꯝꯕ ꯂꯩꯗꯅ
ꯍꯣꯏ
ꯑꯗꯨꯒꯨꯝꯕ ꯐꯪꯕꯗꯤ ꯑꯗꯨꯝ ꯂꯥꯏꯕꯖꯥꯠꯅꯤꯗ ꯑꯩꯈꯣꯏꯒꯤ ꯏꯁꯥꯒꯤ ꯑꯗꯨꯝ ꯍꯥꯏꯗꯤ ꯅꯨꯡꯉꯥꯏꯊꯣꯛꯄꯒꯤꯗꯤ ꯌꯥꯏ ꯀꯥꯟꯅꯕ ꯑꯗꯨꯒ ꯇꯨꯡꯁꯤꯟꯕꯗꯤ ꯉꯝꯗꯕ ꯑꯣꯏꯕꯗꯣ
ꯃꯥꯅꯦ ꯃꯥꯅꯦ
ꯑꯗꯨꯒꯨꯝꯕꯗꯣ ꯊꯕꯛꯇꯤ ꯑꯗꯨꯃꯥꯏꯅ ꯇꯧꯕ ꯂꯥꯕꯖꯥꯠꯅꯦ ꯀꯝꯄꯦꯅꯤꯒꯤ ꯑꯗꯨꯝ ꯑꯃ ꯍꯦꯛꯇ ꯐꯠ ꯌꯥꯎꯁꯜꯂꯒ ꯑꯗꯨꯝ ꯂꯩꯕ ꯀꯥꯟꯗꯤ ꯀꯥꯟꯅꯗꯕ ꯁꯦꯚꯤꯡ ꯀꯩꯀꯥ ꯑꯃ ꯉꯝꯗꯤ ꯉꯝꯗꯦꯗꯅ ꯄꯣꯠꯇꯣ
ꯍꯣꯏ ꯄꯩꯁꯥꯗꯤ ꯑꯗꯨꯝ ꯇꯥꯜꯂꯦ ꯑꯗꯨ ꯑꯗꯨꯝ ꯆꯥꯐꯝ ꯑꯗꯨꯝ ꯂꯩꯕꯗꯣ
ꯎꯝ ꯑꯗꯨꯅꯤ ꯇꯧꯔꯤꯁꯦ ꯄꯨꯡꯗꯤ ꯑꯅꯤ ꯃꯈꯥꯏ ꯇꯁꯤꯜꯂꯛꯀꯗꯧꯔꯦꯅꯦ ꯇꯧꯔꯤꯁꯦ
ꯇꯁꯜꯂꯛꯀꯗꯧꯔꯦ ꯕꯣꯜꯖꯦ ꯕꯣꯜꯖꯦ ꯉꯁꯥꯏꯒꯤ ꯑꯁ ꯑꯥ ꯀꯩꯅꯣꯒ ꯁꯥꯟꯅꯕꯗꯨꯔꯥ ꯍꯥꯏꯖꯦ ꯑꯩꯈꯣꯏꯒꯤ ꯌꯨ ꯑꯦꯁ ꯑꯦꯒ ꯇꯔꯀꯤꯒ ꯁꯥꯟꯅꯕꯗꯣ ꯕ꯭ꯔꯥ
ꯖꯥ ꯀꯩꯅꯣꯁꯤꯁꯨ ꯁꯥꯟꯅꯔꯝꯅꯤ ꯀꯩꯅꯣ ꯖꯄꯥꯟꯖꯨ
ꯑꯣ
ꯖꯄꯥꯟ ꯁꯥꯟꯅꯗꯕ꯭ꯔꯣ ꯉꯁꯤ ꯖꯄꯥꯟ ꯂꯩꯒꯨꯝ ꯇꯧꯗꯥꯏꯅꯦ ꯄꯨꯡ ꯃꯔꯤ ꯃꯈꯥꯏꯗꯔꯣ
ꯖꯄꯥꯟꯗꯤ ꯉꯔꯥꯡ ꯉꯁꯤꯔꯣ ꯖꯄꯥꯟ ꯑꯣ ꯃꯥꯅꯤꯅꯦ ꯉꯁꯥꯏ ꯑꯌꯨꯛ ꯖꯄꯥꯟ ꯌꯦꯡ ꯇꯧꯕꯅꯤꯅꯦ ꯖꯄꯥꯟꯗꯣ ꯃꯤꯅ ꯀꯥꯈ꯭ꯔꯕ꯭ꯔꯣ ꯅꯠꯇ꯭ꯔ ꯗ꯭ꯔꯣ ꯆꯠꯈꯤꯕ꯭ꯔꯣ
ꯗ꯭ꯔꯣ ꯆꯠꯈꯤꯕ ꯃꯥꯂꯦ ꯋꯥꯟ ꯋꯥꯟꯗꯔ ꯀꯩꯅꯣ ꯍꯟꯗꯛꯁꯤ ꯀꯩꯅꯣ ꯖꯄꯥꯟꯁꯦ ꯍꯩꯕ꯭ꯔꯣ ꯍꯟꯗꯛꯁꯤꯕꯨ
ꯍꯟꯗꯛ ꯖꯄꯥꯟ ꯈꯛꯇꯅꯦ ꯑꯩꯈꯣꯏꯒꯤ ꯑꯦꯁꯤꯌꯥꯗ ꯌꯦꯡꯕ ꯌꯥꯔꯤꯁꯦ ꯑꯇꯩꯗꯤ ꯑꯝꯇ ꯌꯥꯗ꯭ꯔꯕꯅꯤ ꯂꯧꯈꯠꯄ
ꯍꯣꯏ ꯑꯃꯨꯛ ꯈꯔꯂꯤꯡꯕ ꯃꯥꯜꯂꯦꯕ ꯑ ꯎ ꯖꯔꯃꯅꯤꯁꯤ ꯑꯗꯨꯝ ꯍꯟꯗꯛ ꯑꯗꯨ ꯂꯤꯡꯕ ꯃꯥꯜꯂꯦ
ꯎꯝ ꯖꯔꯃꯅꯤꯁꯨ ꯂꯤꯡꯉꯦ ꯖꯔꯃꯅꯤꯗꯤ ꯈꯔ ꯇꯧꯕꯅꯦ ꯑꯗꯣ ꯖꯔꯃꯅꯤ ꯅꯤꯡꯉꯦ ꯍꯥꯏꯔꯤꯁꯦ ꯍꯦꯛꯇ ꯌꯥꯔꯛꯇꯦ ꯚꯥꯏ ꯖꯔꯃꯅꯤꯗꯤ ꯇꯣꯛꯈ꯭ꯔꯣ ꯇꯧꯗꯣꯏꯁꯦ ꯑꯥ ꯀꯩꯅꯣ ꯉꯥ ꯀꯩꯅꯣꯅꯤ ꯅꯩꯔꯛꯀꯗꯣꯏꯁꯦ ꯐ꯭ꯔꯦꯟꯁ ꯑꯃ ꯐꯖꯅ ꯅꯩꯔꯅꯤ ꯈꯪꯉꯦ ꯅꯣꯔꯋꯦꯁꯨ ꯅꯩꯔꯛꯈꯤꯅꯤꯕꯀꯣ
ꯎꯝ
ꯑꯗꯨꯒ ꯑꯥꯔꯖꯦꯟꯇꯤꯅꯥꯁꯨ ꯑꯗꯨꯝ ꯌꯥꯕꯨꯗꯤ ꯌꯥꯔꯅꯤ ꯑꯗꯣ ꯑꯇꯩꯁꯤꯗꯤ ꯈꯪꯗꯦꯗ ꯖꯤꯜꯒꯗꯣ ꯑꯗꯩꯗꯤ ꯄꯦꯟꯖꯦ ꯁ꯭ꯄꯦꯟꯁꯤ ꯃꯥꯏ ꯄ꯭ꯂꯦꯁꯦ ꯐꯖꯅ ꯌꯦꯡ ꯍꯟ ꯑꯥ ꯑꯃ ꯑꯃꯇꯪ ꯌꯦꯡꯉꯦꯕ ꯃꯃꯥꯡꯗꯀꯣ ꯗ꯭ꯔꯣ ꯆꯠꯈꯤꯕꯗꯨꯗꯩ ꯕꯤꯠ ꯂꯩꯇꯗꯅ ꯌꯦꯡꯗꯦꯕ ꯑꯗꯣ ꯔꯥꯎꯟꯑꯣꯞ ꯁꯤꯃꯤ ꯀ꯭ꯋꯥꯇꯔꯕꯨꯗꯤ ꯆꯥꯉꯛꯈꯤꯅꯤꯗ ꯃꯣꯏ ꯗꯨꯝ ꯍꯥꯏꯔꯤ ꯃꯌꯥꯝꯗꯣ ꯂꯣꯏ ꯆꯥꯉꯛꯈꯤꯅꯤ ꯌꯥꯔꯣꯏꯕ ꯃꯣꯏ ꯑꯦ ꯗꯨꯝ ꯇꯩꯗꯣ ꯌꯥꯗꯦꯕ
ꯎꯝ ꯑꯣꯏꯗꯤ ꯑꯩꯈꯣꯏꯒꯤ ꯗꯥ ꯔꯣꯅꯥꯜꯗꯣ ꯍꯣꯏꯗꯤ ꯀꯔꯝꯍꯥꯏꯅ ꯇꯧꯕ
ꯑꯁ ꯃꯣꯏꯗꯤ ꯀꯥꯟꯅꯗꯕ ꯇꯤꯝꯅꯤꯗ ꯃꯣꯏ ꯈꯔ ꯃꯣꯏꯅ ꯈꯔ ꯗꯣꯃꯤꯅꯦꯠ ꯇꯧꯖꯕꯗ ꯈꯔ ꯅꯩꯕ ꯋꯥꯅꯤ ꯅꯠꯇ꯭ꯔꯥ
ꯥꯑꯥ ꯑꯩ ꯍꯥꯏꯁꯤꯅ ꯃꯣꯏꯒꯤ ꯗꯥ ꯔꯣꯅꯥꯜꯗꯣꯍꯣꯏ ꯀꯥꯡꯕꯨꯗꯨꯗꯤ ꯍꯟꯗꯛ ꯌꯥꯎꯁꯪꯗ ꯑꯣꯏꯅ ꯊꯣꯛꯍꯜꯂꯁꯤ ꯁꯤꯅꯦ
ꯌꯥꯌꯦ ꯌꯥꯎꯁꯪꯗ ꯑꯣꯏꯅ ꯑꯍꯦ ꯍꯦ ꯍꯦ ꯍꯦ ꯍꯦ ꯍꯦ ꯍꯦ ꯌꯥꯎꯁꯪꯗ ꯅꯩꯍꯦꯜꯂꯗꯕꯅꯦ ꯑꯗꯨꯅ ꯐꯩꯌꯦꯕ ꯀꯥꯟꯗꯦꯕ ꯀꯗꯥꯏꯗꯩ ꯅꯍꯥꯟ ꯁꯤꯗ ꯏꯁꯇꯦꯠ ꯂꯤꯛ ꯇꯧꯋꯦ ꯃꯅꯤꯄꯨꯔꯒꯤ ꯑꯗꯨꯅ ꯍꯦꯟꯅ ꯐꯖꯅ ꯁꯥꯟꯅꯩꯌꯦꯕ ꯃꯣꯏ ꯇꯤꯝꯗꯨꯕꯨꯗꯤ
ꯍꯨ ꯍꯨ ꯍꯨ ꯍꯨꯝ ꯑꯗꯨ ꯍꯥꯏꯔꯒ ꯀꯩꯅꯣꯗꯤ ꯀꯌꯥꯝ ꯋꯥꯠꯂꯤꯒꯦ ꯍꯟꯗꯛ ꯍꯔꯥꯎ ꯀꯨꯝꯍꯩꯖꯦ ꯅꯛꯁꯜꯂꯛꯄꯗ ꯍꯔꯥꯎ ꯀꯨꯝꯍꯩ ꯑꯝꯇ ꯂꯩꯇꯕ꯭ꯔꯣ
ꯔꯥꯎ ꯀꯨꯝꯃꯩ
ꯖꯨꯂꯥꯏ ꯖꯨꯂꯥꯏꯗꯗꯤ ꯍꯔꯥꯎ ꯀꯨꯝꯍꯩ ꯂꯩꯇ ꯃꯥꯜꯂꯤꯗꯀꯣ
ꯂꯩꯇꯦ ꯂꯩꯇꯦ ꯍꯥꯏꯖꯦ ꯕꯥꯏ ꯂꯩꯍꯦ ꯂꯩꯌꯦ ꯀꯥꯡ ꯑꯃꯨꯛ ꯂꯥꯛꯑꯅꯤ ꯍꯧꯖꯤꯛ ꯍꯧꯖꯤꯛ ꯂꯥꯏ ꯍꯔꯥꯎꯕ ꯂꯣꯏꯈꯤꯗ ꯉꯥꯏꯔꯤꯅ
ꯖꯨꯂꯥꯏ ꯑꯗꯋꯥꯏ ꯑꯣꯏꯗꯣꯏꯅꯦ ꯖꯨꯂꯥꯏ ꯑꯣꯏꯔꯝꯃꯅꯤ ꯀꯥꯡ
ꯅꯤ ꯍꯧꯖꯤꯛ ꯀꯥꯡ ꯃꯇꯝꯅꯤ ꯃꯅꯤꯄꯨꯔꯅꯕꯨ ꯕꯥꯏ ꯀꯨꯝꯍꯩ ꯍꯥꯏꯔꯥꯎ ꯋꯥꯠꯂꯦ ꯍꯥꯏꯕ꯭ꯔꯣ
ꯀꯥꯡ ꯃꯇꯝ ꯍꯥꯏꯒ ꯀꯥꯡꯁꯦ ꯇꯑꯥ ꯀꯩꯅꯣꯒꯤ ꯀꯣꯅꯨꯡ ꯃꯃꯥꯡꯒꯤ ꯀꯥꯡ ꯑꯆꯧꯕꯗ ꯆꯤꯡꯕ ꯑꯝꯇ ꯌꯦꯡꯒꯦ ꯇꯧꯕꯁꯦ ꯁꯨꯛꯐꯪ ꯐꯪꯗꯦ ꯍꯥꯏꯕ ꯆꯠꯄ ꯇꯟꯗꯅ ꯑꯗꯨꯝ ꯆꯠꯇꯦꯕ ꯅꯪ ꯆꯠꯂꯝꯃꯅꯤ ꯐꯅꯥꯝ ꯈꯪꯉꯦꯕ
ꯑꯩꯗꯤ ꯐꯅꯌꯥꯝ ꯆꯠꯂꯦꯗ ꯑꯩꯈꯣꯏ ꯆꯦꯍꯣꯏꯒꯤ ꯃꯇꯝꯗꯁꯨ ꯑꯗꯨꯝ ꯆꯠꯂꯤ ꯀꯩꯅꯣ
ꯑꯗꯨ ꯑꯗꯨꯒꯤ ꯆꯤꯡꯕꯩꯗ ꯑꯝꯇ ꯌꯦꯡꯉꯦ ꯇꯧꯕꯅꯦ ꯀꯥꯡ ꯂꯩꯔꯦ ꯑꯗꯨꯒ ꯀꯥꯡꯗꯤ ꯀꯩꯁꯨ ꯌꯥꯝ ꯕꯤꯠ ꯂꯩꯇꯦꯅꯦ ꯀꯥꯡꯗ ꯀꯔꯤ ꯇꯧꯗꯣꯔꯤꯒꯦ ꯀꯥꯡꯗ ꯀꯔꯤꯝ ꯇꯧꯅꯤꯡꯉꯥꯏ ꯂꯩꯇꯦꯅꯦ
ꯀꯥꯡꯗꯔꯣ ꯀꯥꯡꯗꯗꯤꯅꯦ ꯂꯩꯁꯥ ꯂꯩꯁꯥꯕꯤ ꯃꯁꯛ ꯐꯖꯕ ꯌꯦꯡꯒꯗꯕ ꯀꯣ
ꯎꯝ ꯇꯧꯔꯅꯤ ꯇꯧꯔꯣꯅꯣ ꯀꯦꯝ ꯀꯥꯟꯅꯔꯣꯏꯀꯣ
ꯍꯦ ꯍꯦ ꯍꯦ ꯅꯠꯇꯦ ꯑꯁꯦꯡꯕ ꯍꯥꯏꯕꯅꯤ ꯑꯩꯗꯤ ꯍꯥꯏꯕ ꯅꯪ ꯀꯦꯝ ꯀꯩ ꯀꯥꯅ ꯈꯥꯟꯅꯒꯦ ꯍꯥꯏꯗꯣ ꯏꯃꯥꯟꯅꯕꯁꯤꯡ ꯁꯤꯡꯒꯜ ꯅꯪꯗꯤ ꯇꯧꯔ ꯐꯔꯦ ꯁꯤꯡꯒꯜ ꯂꯩꯕ ꯏꯃꯥꯟꯅꯕꯁꯤꯡꯗꯣ
ꯃꯣꯏꯒꯤꯅꯤꯗ ꯃꯣꯏꯁꯨ ꯈꯟꯕꯤꯗ ꯌꯥꯄꯣꯠꯇꯦ ꯀꯩꯅꯣ
ꯑꯗ ꯀꯩꯅꯣꯗꯤ ꯁ꯭ꯔꯤꯕꯥꯇꯤꯒꯨꯝꯕꯗꯤ ꯀꯔꯝ ꯀꯥꯟꯗ ꯑꯣꯏꯕꯅꯣ ꯑꯗꯨꯏꯗꯣ
ꯁ꯭ꯔꯤꯕꯥꯇꯤꯁꯥꯖꯤꯗꯤ ꯈꯪꯗꯦꯅꯦ
ꯅꯣꯏ ꯃꯃꯥꯡꯗ ꯇꯧꯗꯕ꯭ꯔꯣ ꯁꯤꯕꯥꯇꯤ
ꯁꯤꯚꯥꯇꯤ ꯁꯤ ꯚꯥꯏ ꯑꯣ ꯁꯤꯚꯥꯇꯤ ꯇꯧꯈ꯭ꯔꯦ ꯍꯟꯗꯛ ꯆꯩꯒꯤ ꯚꯥꯏ ꯀꯩꯁꯨ ꯌꯥꯝ ꯀꯥ ꯍꯦꯟꯅ ꯀꯥ ꯍꯦꯟꯅ ꯀꯩꯅꯣ ꯇꯧ ꯇꯧꯈꯤꯗ꯭ꯔꯦ ꯀꯥꯟ ꯀꯥ ꯑꯗꯤ ꯀꯌꯥ ꯕꯤꯠ ꯂꯩꯅꯈꯤꯗ꯭ꯔꯦꯕ ꯇꯧꯗꯤ ꯇꯧꯒ꯭ꯔꯦ ꯅꯪ ꯑꯗꯨꯗ ꯂꯩꯀꯥꯟꯗ ꯑꯣꯏꯔꯝꯅꯤ
ꯂꯣꯏꯒ꯭ꯔꯕꯣꯏꯔꯦ ꯁꯤꯕꯇꯤꯗꯣ
ꯂꯣꯏꯒ꯭ꯔꯦ
ꯑꯩ ꯑꯥ ꯂꯥꯏꯔꯤꯛ ꯂꯥꯏꯁꯨꯗꯤ ꯀꯔꯃꯥꯏ ꯀꯃꯥꯏꯅ ꯇꯧꯔꯤꯕꯣ ꯀꯩꯝ ꯄꯥꯗ꯭ꯔꯦ
ꯑꯩꯖꯦ ꯎꯝ ꯄꯥꯗꯕ ꯍꯥꯏꯁꯦ ꯐꯒꯕꯨꯗꯤ ꯌꯦꯡꯉꯦꯕ ꯑꯗꯨꯝꯀꯣ ꯖꯤ ꯑꯦꯁ ꯀꯨꯨꯝꯕꯗꯤ ꯑꯇꯣꯞꯄꯗꯤ ꯀꯌꯥ ꯃꯦꯠꯁꯀꯥ ꯍꯦꯠꯇ ꯀꯨꯏꯔꯦꯅꯦ ꯃꯦꯁꯇꯣ ꯑꯝꯇꯗꯤ ꯍꯣꯠꯀꯦ ꯇꯧꯕꯅꯤꯅꯦ ꯑꯁ ꯑꯩ ꯌꯥꯗ꯭ꯔꯦꯗ
ꯃꯦꯁꯀꯗꯤ ꯀꯣꯂꯤꯡ ꯀꯥꯔꯦꯗ ꯑꯩꯖꯨ ꯃꯦꯁꯀꯁꯤ ꯍꯣꯠꯇ ꯀꯨꯏꯔꯦ ꯍꯣꯠꯂꯝꯕꯗꯒꯤꯗꯤ ꯑꯗꯨꯝ ꯍꯣꯠꯄꯗꯣ ꯍꯣꯠꯄ ꯍꯧꯔꯒꯕꯨꯗꯤ ꯑꯗꯨꯝ ꯅꯨꯡꯉꯥꯏꯕꯀꯣ ꯍꯣꯠꯈꯤꯗ꯭ꯔꯁꯨ ꯑꯞ ꯍꯣꯠꯅꯤꯡꯗꯦꯕ ꯃꯦꯁ ꯁꯦ
ꯑꯗꯨꯅꯤ ꯀꯣꯍꯣꯠꯇ ꯍꯣꯒꯛꯙꯕꯗꯤ ꯅꯨꯡꯉꯥꯏꯕꯅꯤ ꯑꯩ ꯑꯁ ꯑꯩ ꯈꯜꯂꯤꯁꯦ ꯍꯧꯖꯤꯛ ꯕꯣꯏꯆꯥꯎ ꯍꯣꯏꯒꯤ ꯂꯥꯏꯕ꯭ꯔꯦꯔꯤꯗꯣ
ꯑꯥ
ꯑꯩꯁꯦ ꯇꯨꯏꯁꯟ ꯑꯉꯥꯡ ꯇꯨꯏꯁꯟ ꯄꯨꯡ ꯇꯔꯦꯠꯇ ꯂꯣꯏꯌꯦꯕꯀꯣ
ꯅꯨꯡꯗꯥꯡꯒꯤ
ꯍꯣꯏ ꯇꯔꯦꯠꯇ ꯂꯣꯏꯔꯒ
ꯑꯥ ꯄꯨꯡ ꯅꯤꯄꯥꯟ ꯁ꯭ꯋꯥꯏꯗꯒꯤ ꯇꯧꯔꯒ ꯕꯣꯏꯆꯥꯒꯤꯗꯤ ꯑꯗꯨꯝ ꯍꯥꯞ ꯄꯨꯡ ꯑꯃ ꯑꯅꯤꯕꯧ ꯂꯥꯏ ꯄꯥꯏ ꯌꯥꯏꯌꯦꯕ
ꯑꯣ ꯅ ꯑꯗꯨꯗ ꯅꯪ ꯄꯨꯡ ꯑꯃ ꯑꯅꯤꯗꯣ ꯂꯩ ꯉꯝꯗꯣꯔꯤꯕꯅꯦ ꯏꯉꯣ ꯅꯣꯏ ꯕꯣꯁꯅ ꯍꯥꯏꯐꯦꯠꯇꯪ ꯇꯧꯔꯛꯄ ꯀꯥꯟꯗꯥꯟꯗ ꯋꯣꯏ ꯅꯪꯅ ꯍꯥꯏ
ꯎꯝ ꯑꯗꯨꯒꯤꯗꯤ ꯀꯩꯁꯨ ꯇꯧꯔꯣꯌꯦ ꯏꯉꯣ ꯇꯧꯔꯅꯨ ꯇꯧꯔꯅꯨ ꯑꯗꯨꯝ ꯚꯥꯏꯚ꯭ꯔꯤ ꯃꯅꯨꯡꯗ ꯑꯗꯨꯝ ꯃꯦꯁꯦꯁ ꯀꯨꯝꯕ ꯈꯔ ꯊꯥꯅ ꯂꯣꯏꯔꯦ
ꯍꯥ ꯍꯥ ꯍꯥ ꯂꯥꯏꯕ꯭ꯔꯤ ꯆꯠꯂꯤꯁꯤꯗꯤ ꯃꯦꯁ ꯊꯥꯅꯅꯕ ꯆꯠꯄꯔ
ꯅꯇꯦꯗ ꯍꯣꯔꯦꯟ ꯇꯨꯝꯃꯝꯗꯥꯏꯒꯤ ꯋꯥꯔꯤꯅꯦ
ꯅꯠꯇꯦ ꯅꯨꯡꯗꯥꯡ ꯅꯇꯕꯤꯗ ꯑꯇꯣꯞꯄ ꯅꯪ ꯑꯌꯨꯛ ꯅꯨꯡꯗꯤꯟꯗꯤ ꯀꯩꯗꯧꯕ
ꯑꯌꯨꯛ ꯅꯨꯗꯤꯖꯦ ꯂꯥꯢꯔꯤꯛ ꯁꯨꯛꯄꯥ ꯄꯥꯅꯤꯡꯗꯦ ꯋꯥꯅꯦ
ꯑꯗꯨ ꯂꯥꯏꯕ꯭ꯔꯦꯔꯤ ꯆꯠꯂꯒꯗꯤ ꯑꯗꯨꯝ ꯈꯔ ꯄꯥꯅꯤꯡꯕ ꯐꯥꯎꯔꯣꯏꯗ꯭ꯔꯣ ꯑꯩꯅ ꯈꯜꯂꯤꯁꯦ ꯊꯣꯛꯂꯛꯑꯒ ꯂꯥꯏꯕ꯭ꯔꯦꯔꯤ ꯆꯠꯄꯁꯤꯃ ꯑꯈꯣꯏ ꯃꯁꯦꯟ ꯃꯥꯟꯅꯕꯗꯨꯗꯗꯤ ꯄꯨꯂꯞ ꯄꯨꯟꯕ ꯖꯒꯥꯗꯨꯗꯤ ꯆꯠꯂꯔꯣꯏꯒꯦꯁꯤꯅꯦ ꯑꯩ ꯈꯜꯂꯤꯖꯦ ꯂꯥꯏꯕ꯭ꯔꯦꯔꯤ ꯆꯠꯄꯖꯦ ꯑꯗꯨꯅ ꯍꯦꯟꯅ ꯑꯣꯏꯗꯦ ꯍꯥꯕ ꯆꯠꯄꯗꯣ
ꯍꯣꯏ ꯑꯩꯁꯨ ꯍꯟꯗꯛ ꯑꯗꯨ ꯇꯧꯔꯔꯣꯏꯕ
ꯇꯧꯋꯤꯖꯦ ꯃꯌꯥꯝ ꯈꯔ ꯄꯨꯜꯂꯝꯅꯤꯅ ꯑꯗꯨꯝ ꯃꯌꯥꯝꯒꯤ ꯑꯣꯏꯕ ꯀꯣꯛ ꯑꯃꯃꯝ ꯄꯨꯊꯣꯛꯅꯔꯛꯑꯅꯤ ꯅꯨꯃꯤꯠꯇꯨꯒꯤ ꯀꯃꯥꯏ ꯃꯇꯝ ꯂꯦꯟꯅꯤ
ꯍꯦ ꯍꯦ ꯍꯦ ꯍꯦ ꯍꯥ
ꯗꯨꯅ
ꯇꯥꯔꯕꯣ ꯇꯥꯔꯕꯣ
ꯅꯨꯛꯇ ꯅꯨꯛꯇ ꯆꯠꯄꯁꯨ ꯌꯥꯏ ꯅꯨꯡꯛꯇ ꯆꯁꯤꯔꯥꯅ ꯈꯜꯂꯤꯅꯦ ꯅꯨꯛꯇꯗꯤ ꯀꯅꯥꯝ ꯇꯝꯃꯝꯗꯧ ꯃꯥꯟꯗꯦ
ꯌꯥꯏꯌꯦ ꯑꯥ ꯕꯣꯏꯆꯥꯥꯒꯤꯗꯨꯁꯨ
ꯍꯣꯏ ꯕꯣꯏꯆꯥꯒꯤꯗꯅ ꯑꯃꯨꯛ ꯑꯈꯣꯏ ꯅꯣꯏꯗꯒꯤꯗꯤ ꯑꯃꯨꯛ ꯅꯛꯑꯦ ꯑꯩꯈꯣꯏꯗꯩꯗꯤ ꯑꯃꯨꯛ ꯈꯔ ꯌꯥꯝ ꯆꯠꯈ꯭ꯔꯦꯗꯅ ꯗꯨꯗꯤ
ꯂꯥꯞꯄꯦꯗ ꯅꯪꯒꯤꯕꯨꯗꯤ ꯌꯥꯔꯔꯣꯏ
ꯍꯣꯏ ꯑꯗꯨꯅ ꯑꯩꯅ ꯈꯂꯤꯁꯦ ꯅꯨꯛꯇ ꯑꯣꯏꯅ ꯆꯠꯂꯁꯤꯔꯅ ꯈꯜꯂꯤ ꯑꯗꯨꯅ ꯐꯗꯧ ꯃꯥꯟꯕ ꯅꯠꯇꯗꯤ ꯌꯨꯝꯗꯁꯨ ꯂꯥꯏꯔꯤꯛꯇꯣ ꯄꯥꯕꯗꯣ ꯉꯝꯗꯝꯅꯤꯅ ꯀꯩꯗꯧꯒ꯭ꯔꯕ ꯑꯗꯨꯏ ꯂꯥꯏꯕ꯭ꯔꯦꯔꯤꯗꯣ ꯀ ꯑꯥ ꯅꯣꯏ ꯀꯩꯅꯣꯅ ꯍꯥꯏꯕꯗꯗꯤ ꯃꯌꯥ ꯑꯣꯏꯅ ꯍꯥꯏꯕꯗꯗꯤ ꯑꯥ ꯁꯥꯟꯅꯩ ꯌꯨꯅꯩ ꯁꯟꯂꯦ ꯍꯥꯏꯗ ꯂꯕ꯭ꯔꯦꯔꯤ ꯃꯊꯛ
ꯍꯦ ꯍꯦ ꯍꯦ ꯍꯦ ꯂꯥꯏꯕ꯭ꯔꯦꯔꯤ ꯃꯊꯛ ꯑꯩꯈꯣꯏ ꯃꯊꯛꯇ ꯅꯠꯇꯦꯅꯦ ꯃꯅꯨꯡꯗꯁꯨ ꯑꯗꯨꯝ ꯅꯩꯕꯤꯅꯤ ꯀꯩꯅꯣ ꯅꯨꯡꯗꯥꯡ ꯈꯔ ꯇꯦꯡꯁꯤꯜꯂꯛꯑꯗꯤ ꯑꯗꯨꯝ
ꯑꯗꯨꯝ ꯇꯣꯛꯈ꯭ꯔꯦ ꯑꯗꯨꯗꯤ ꯂꯥꯢꯕ꯭ꯔꯦꯔꯤ ꯊꯨꯞꯆꯟꯒ꯭ꯔꯦ ꯀꯩꯒꯤ ꯑꯗꯨꯝ ꯃꯁꯥ ꯃꯊꯟ ꯇꯣꯛꯆꯈ꯭ꯔꯤꯔꯣ ꯀꯩꯅꯣ
ꯍꯣꯏ ꯃꯁꯥ ꯃꯊꯟꯇ ꯃꯣꯏ ꯔꯦꯟꯇꯣ ꯆꯥꯎꯕꯅꯦꯕ ꯃꯤꯗꯤ ꯀꯌꯥ ꯌꯥꯎꯗ꯭ꯔꯕ ꯑꯗꯨꯒꯤ ꯇꯣꯛꯑꯕꯖꯥꯠꯅꯦ ꯃꯣꯏꯗꯣ ꯇꯟꯗꯅ ꯅꯥꯀꯟꯗ ꯃꯌꯥꯝ ꯍꯥꯡꯖꯜꯂꯛꯄ ꯑꯗꯨꯏꯅꯤꯗ
ꯎꯝ ꯎꯝ
ꯍꯥꯟꯅꯗꯤ ꯑꯗꯨꯗ ꯉꯥꯛꯇ ꯂꯥꯛꯑꯝꯕꯅꯦ ꯃꯤꯒꯩꯖꯦ
ꯎꯝ
ꯎꯖꯤꯛꯇꯤ ꯌꯥꯗ꯭ꯔꯦ
ꯈꯪꯗ꯭ꯔꯦ ꯇꯧꯔꯤꯁꯤ ꯍꯣꯏ ꯍꯣꯏ ꯐꯔꯦ ꯐꯔꯦ ꯊꯝꯃꯒꯦ ꯊꯝꯃꯒꯦ ꯑꯗꯨꯗꯤ